ꯎꯝ ꯑꯣ
ꯇꯥꯔ꯭ꯕꯣ
ꯇꯥꯏꯌꯦ
ꯀꯔꯤ ꯇꯧꯔꯤꯅꯣ ꯇꯨꯝꯗ꯭ꯔꯤꯕꯣ
ꯑꯁ ꯕ꯭ꯔꯣ ꯑꯩꯁꯦ ꯇꯨꯝꯃꯁꯤꯔꯥꯅ ꯇꯧꯔꯝꯕꯅꯦ ꯑꯗꯨꯕꯨ ꯕ꯭ꯔꯣꯒꯤ ꯀꯣꯟꯅ ꯍꯟꯗꯣꯛꯈ꯭ꯔꯦ
ꯂꯧ ꯐꯔꯦꯅꯦꯀꯣ ꯑꯗꯨꯗꯤ ꯑꯅꯤꯃꯛ
ꯍꯥꯥ
ꯗꯧ ꯐꯔꯦꯕ ꯑꯗꯨꯗꯤ
ꯑꯧ ꯐꯔꯦ ꯕ꯭ꯔꯣꯗꯤ ꯀꯩꯗꯧꯔꯝꯃꯤꯅꯣ ꯕꯣꯟ ꯌꯦꯡꯗꯣꯏꯔꯣ
ꯉꯁꯤ ꯂꯩꯇꯦ ꯍꯥꯏꯕ ꯅꯠꯇ꯭ꯔꯣ
ꯉꯁꯤ ꯄ꯭ꯂꯦ ꯂꯩ ꯀꯩꯅꯣ ꯕ꯭ꯔꯣ ꯀꯥꯎꯔꯕꯣ ꯅꯣꯔꯋꯦꯒ ꯏꯡꯂꯦꯟꯒ
ꯉꯥꯁꯤ ꯂꯩꯇꯦ ꯍꯥꯏꯕꯒꯨꯝ ꯇꯥꯏꯌꯦꯅꯦ ꯑꯩꯗꯤ
ꯑꯣ ꯉꯁꯤ ꯄ꯭ꯂꯦ ꯂꯩꯕ꯭ꯔꯥꯗꯔ ꯉꯁꯤ ꯇꯨꯌꯦꯐ ꯊꯥꯔꯇꯤꯗ ꯂꯩꯔꯝꯒꯅꯤ ꯏꯪꯂꯦꯟ ꯚꯔꯁꯦꯁ ꯅꯣꯔꯋꯦ ꯀ꯭ꯋꯥꯇꯔ ꯐꯥꯏꯅꯦꯜ
ꯑꯣ ꯌꯦꯡꯕꯗꯤ ꯌꯦꯡꯗꯧ ꯃꯥꯟꯗ꯭ꯔꯦꯗ ꯑꯗꯨꯁꯨ ꯃꯦꯠꯁ ꯅꯨꯡꯉꯥꯏꯕ ꯈꯛꯇ ꯌꯦꯡꯉꯦ ꯑꯩꯈꯣꯏꯁꯨ
ꯑꯣ ꯀꯅꯥꯒꯤ ꯃꯦꯁ ꯌꯦꯡꯒꯦꯅ ꯈꯜꯂꯤꯅꯣ ꯕ꯭ꯔꯣꯑꯗꯨꯗꯤ
ꯍꯣꯏ ꯑꯥꯔꯖꯦꯟꯇꯤꯅꯥ ꯍꯣꯏꯗꯤ ꯁꯣꯏ ꯁꯣꯏꯕ ꯑꯗꯨꯗꯤ ꯁꯣꯏꯕ ꯌꯥꯗꯦ
ꯌꯦꯁ ꯑꯗꯨꯗꯤꯃꯥꯟꯅꯔꯦꯅꯦ ꯑꯩꯖꯨ ꯑꯥꯔꯖꯦꯟꯇꯤꯅꯥꯅꯤ ꯍꯌꯦꯡ ꯑꯌꯨꯛ ꯌꯦꯡꯗꯣꯏꯅꯤ
ꯅꯍꯥꯟꯗꯨꯗꯤ ꯅꯍꯥꯟ ꯂꯥꯁ ꯃꯦꯠꯁ ꯂꯥꯁ ꯃꯦꯁꯀꯤꯗꯨꯗꯤ ꯃꯣꯏ ꯗꯧ ꯌꯥꯝ ꯐꯔꯦꯗꯀꯣ
ꯑꯁ ꯎꯝ ꯃꯣꯏ ꯃꯗꯥꯎ ꯌꯥꯝ ꯌꯥꯈ꯭ꯔꯦ ꯅꯍꯥꯟ ꯂꯥꯁ ꯄ꯭ꯂꯦꯗꯣ ꯑꯩꯈꯣꯏꯗꯤ ꯃꯣꯏꯗꯣ ꯑꯟꯂꯛꯀꯤ ꯑꯣꯏꯕ꯭ꯔꯥ ꯈꯟꯕꯅꯤ ꯂꯛꯀꯤ ꯑꯣꯏꯈ꯭ꯔꯦ
ꯃꯗꯨꯅꯤ ꯂꯛ ꯂꯥꯛꯗꯤ ꯈꯔ ꯂꯩꯕ ꯃꯥꯟꯅꯤꯅꯦ ꯃꯣꯏꯁꯦ
ꯑꯥ ꯂꯛ ꯈꯔ ꯂꯩꯈ꯭ꯔꯦ ꯃꯣꯏ ꯁꯦꯀꯦꯟ ꯍꯥꯞꯐꯧꯗ ꯆꯜꯍꯧꯗꯕꯅꯦ ꯑꯗꯨꯕꯨ ꯂꯥꯁ ꯇꯦꯟ ꯃꯤꯅꯠ ꯐꯤꯞꯇꯤꯟ ꯃꯤꯅꯠꯁꯇ ꯁꯟꯇꯣꯔꯛꯑꯦ ꯃꯣꯏꯅ ꯗ꯭ꯔꯣꯆꯥꯠꯍꯥꯜꯂꯒ ꯑꯦꯛꯁꯇ꯭ꯔꯥ ꯃꯤꯅꯠꯁꯇ ꯍꯟꯗꯣꯛꯈ꯭ꯔꯦ ꯑꯗꯨꯒ ꯋꯤꯟ ꯑꯣꯏꯈ꯭ꯔꯦ ꯅꯠꯇ꯭ꯔꯥꯅꯦ
ꯍꯣꯏꯅꯦ ꯅꯣꯏ ꯅꯪꯁꯨ ꯀꯩꯅꯣ ꯕꯣꯜꯗꯤ ꯌꯥꯝ ꯄꯥꯝꯕ꯭ꯔꯥ
ꯎꯝ ꯍꯣꯏ ꯌꯥꯏ ꯍꯣꯏ ꯑꯗꯨꯝ ꯑꯦꯚ꯭ꯔꯦꯁ ꯑꯣꯏꯅ ꯑꯗꯨꯝ ꯄꯥꯝꯃꯤ ꯌꯥꯝ ꯀꯟꯅ ꯄꯥꯝꯗ꯭ꯔꯒꯁꯨ ꯀꯣ
ꯍꯣꯏ
ꯑꯦꯚ꯭ꯔꯦꯁ ꯑꯦꯚ꯭ꯔꯦꯁ ꯑꯗꯨꯝ ꯐꯨꯠꯕꯣꯜꯒꯤ ꯑꯗꯨꯝ ꯕꯤꯛ ꯕꯤꯛ ꯕꯤꯛ ꯁꯞꯄꯣꯔꯇꯔ ꯑꯣꯏ ꯍꯥꯏꯇꯥꯔꯦ
ꯑꯗꯨ ꯑꯗꯨꯝ ꯁꯥꯟꯅꯕꯗꯤ ꯁꯥꯟꯅꯕ꯭ꯔ ꯕ ꯅꯪꯁꯨ
ꯑ ꯍꯧꯖꯤꯛꯇꯤ ꯁꯥꯟꯅꯗ꯭ꯔꯦ ꯕ꯭ꯔꯗꯔ ꯑꯉꯥꯡ ꯑꯩ ꯆꯥꯏꯜꯍꯨꯗ ꯗꯦꯖꯀꯤ ꯃꯇꯝꯗꯗꯤ ꯁꯥꯟꯅꯔꯛꯑꯦ ꯍꯧꯖꯤꯛꯃꯛꯇꯤ ꯁꯥꯟꯅꯗ꯭ꯔꯦ ꯍꯧꯖꯤꯛ ꯑꯥ ꯍꯧꯖꯤꯛꯇꯤ ꯁꯥꯟꯅꯈꯤꯗ꯭ꯔꯦꯗ ꯕꯣꯜꯒꯗꯨ ꯀꯨꯏꯔꯦꯗ ꯕ꯭ꯔꯣ ꯇꯁ ꯇꯧꯒꯤꯗꯕ
ꯈꯔ ꯀꯩꯅꯣ ꯑꯗꯨꯗꯤ ꯈ꯭ꯔ ꯀꯩꯅꯣ ꯌꯥꯝ ꯑꯍꯟ ꯑꯍꯟ ꯑꯣꯏꯔꯕ꯭ꯔꯣꯅꯦ ꯅꯪꯕꯣ
ꯎꯝ ꯍꯣꯏ ꯆꯍꯤ ꯌꯥꯝꯃꯦ ꯍꯥꯏꯇꯥꯔꯦ ꯕ꯭ꯔꯣꯗꯔ ꯇ꯭ꯋꯦꯟꯇꯤ ꯂꯥꯜꯂꯦ ꯍꯥꯏꯇꯥꯔꯦꯀꯣ
ꯑꯗꯨꯗꯤ ꯌꯥꯝꯗ꯭ꯔꯤꯍꯦ
ꯍꯣꯏ ꯆꯨꯝꯃꯤꯅꯤ ꯑꯗꯨꯁꯨ ꯌꯥꯝꯗ꯭ꯔꯤ ꯍꯣꯏ ꯑꯩꯒꯤ ꯑꯣꯏꯅꯗꯤ ꯌꯥꯝꯃꯕ
ꯇ꯭ꯋꯦꯟꯇꯤ ꯇꯨ ꯊꯥꯔꯇꯤ ꯑꯗꯨ ꯃꯅꯨꯡꯗ ꯂꯩꯔꯗꯤ ꯍꯧꯖꯤꯛ ꯑꯗꯨ ꯌꯥꯝ ꯅꯨꯡꯉꯥꯏꯕ ꯇꯝ ꯑꯣꯏꯒꯗꯧꯕꯅꯤꯗ
ꯃꯥꯅꯦ ꯃꯥꯅꯦ ꯕ꯭ꯔꯣꯗꯤ ꯍꯦꯜꯂꯕꯣ
ꯑꯈꯣꯏ ꯑꯩꯁꯨ ꯇ꯭ꯋꯦꯟꯇꯤꯗꯤ ꯍꯦꯟꯈ꯭ꯔꯦꯗ
ꯑꯣ ꯑꯣ ꯑꯗꯨꯗꯤ ꯑꯗꯨꯝ ꯕ꯭ꯔꯣ ꯑꯈꯣꯏ ꯑꯗꯨꯝ ꯌꯥꯝ ꯀꯟꯅ ꯀꯩꯅꯣ ꯑꯣꯏꯔꯝꯃꯔꯣꯏ ꯐꯥꯔ ꯑꯣꯏꯅꯔꯝꯃꯔꯣꯏ ꯆꯍꯤꯁꯦ ꯀꯣ
ꯑꯗꯨ ꯑꯈꯣꯏ ꯍꯣꯏ ꯃꯥꯟꯅꯒꯗꯧꯕꯃꯥꯂꯦꯅꯦ ꯑꯗꯨꯗꯤ
ꯃꯥꯅꯦ ꯃꯥꯅꯦ ꯀꯩ ꯃꯊꯦꯟ ꯇꯧꯔꯒꯦ ꯕ꯭ꯔꯣ ꯉꯁꯤꯗꯤ
ꯏꯈꯣꯏ ꯉꯁꯤ ꯌꯦꯟ ꯆꯥꯌꯦ
ꯑꯁ ꯑꯍꯥꯎꯕ
ꯌꯦꯟ ꯌꯦꯟꯁꯨ ꯆꯥꯌꯦ ꯑꯗꯨꯒ ꯉꯥꯁꯨ ꯆꯥꯌꯦꯅꯦ
ꯑꯦꯁ ꯕ꯭ꯔꯣꯗꯤ ꯑꯍꯥꯎꯕ ꯂꯣꯏ ꯆꯥꯔꯒ ꯂꯩꯔꯦꯅꯦ ꯑꯈꯣꯏꯗꯁꯨ ꯈꯔ ꯄꯤꯖꯧꯅꯦ
ꯅꯪꯗꯤ ꯀꯔꯤ ꯃꯊꯦꯜ ꯑꯣꯏꯅ ꯇꯧꯈ꯭ꯔꯦ
ꯑ ꯑꯩꯗꯤ ꯏꯔꯣꯝꯕ ꯑꯣꯏꯅ ꯆꯥꯏꯌꯦ ꯕ꯭ꯔꯣ
ꯑꯗꯨꯅ ꯏꯆꯝ ꯆꯝꯂꯒ ꯍꯥꯎꯋꯦꯅꯦ ꯑꯗꯨꯁꯨ
ꯑ ꯍꯥꯎꯋꯤ ꯍꯥꯎꯋꯤ ꯕ꯭ꯔꯣꯅꯗꯤ ꯍꯦꯟꯕ ꯃꯥꯜꯂꯦ ꯍꯥꯎꯕꯀꯣ ꯉꯁꯤ ꯅꯨꯃꯤꯠꯀꯤ ꯑꯣꯏꯅꯗꯤ
ꯍꯣꯏ ꯁꯥꯅꯗꯤ ꯍꯦꯟꯗꯤ ꯍꯦꯜꯂꯦꯀꯣ
ꯑ
ꯑꯗꯨ ꯐꯗꯨ ꯕ꯭ꯔꯣꯗꯤ ꯁꯥ ꯁꯥ ꯁꯥꯥꯗ ꯀꯔꯤ ꯀ꯭ꯔꯤ ꯀꯔꯤ ꯀꯩ ꯁꯥꯗꯣ ꯄꯥꯝꯕ꯭ꯔꯥ ꯅꯪꯗꯤ
ꯑ ꯃꯦꯟ ꯑꯣꯏꯅ ꯀꯩꯅꯣ ꯑꯣꯏꯅ ꯄꯥꯝꯃꯦ ꯕꯤꯐꯀꯨꯝꯕ ꯑꯗꯨꯒ ꯗꯣꯛꯒꯨꯝꯕꯁꯨ ꯑꯗꯨꯝ ꯆꯥꯅꯤꯡꯉꯤ ꯍꯥꯏꯇꯥꯔꯦ ꯑꯅꯝꯕꯅ ꯑꯇꯩ ꯄꯣꯛꯒꯨꯝꯕꯁꯦ ꯑꯩ ꯀꯌꯥ ꯀꯟꯅ ꯄꯥꯝꯗꯦꯕꯀꯣ
ꯑꯣꯏꯕ꯭ꯔꯥ
ꯑꯥ ꯕꯤꯐ ꯀꯨꯝꯕꯅ ꯍꯦꯟꯅꯗꯤ ꯄꯥꯝꯃꯤ
ꯑꯩꯗꯤ ꯀꯩꯅꯣꯁꯨ ꯍꯥꯎꯋꯦꯅꯦ ꯍꯥꯃꯦꯡꯖꯨ
ꯑꯣ ꯃꯗꯨꯝꯗꯤ ꯑꯩ ꯇꯦꯁ ꯇꯧꯗ꯭ꯔꯤ ꯕ꯭ꯔꯗꯔ
ꯑꯣ ꯄꯨꯟꯁꯤꯗ ꯇꯧꯗ꯭ꯔꯤꯕꯣ
ꯑ ꯃꯆꯥ ꯑꯃꯗꯤ ꯑꯩ ꯆꯥꯒꯤꯒꯨꯝ ꯇꯧꯔꯦ ꯑꯗꯣ ꯌꯥꯝ ꯀꯟꯅ ꯍꯥꯎꯕ ꯑꯣꯏꯈꯤꯗꯦ
ꯑꯗꯨꯅ ꯆꯥꯕ ꯃꯍꯥꯎ ꯈꯪꯒꯤꯗꯦ ꯍꯥꯏꯇꯥꯔꯦ ꯐꯖꯕ ꯀꯩ ꯍꯥꯏꯅꯤ ꯃꯦꯆꯤꯌꯣꯔ ꯑꯣꯏꯔꯕ ꯍꯥꯃꯦꯡꯗꯤ ꯆꯥꯗ꯭ꯔꯤ ꯍꯥꯃꯦꯡ ꯃꯆꯥ ꯑꯃꯗꯤ ꯆꯥꯈ꯭ꯔꯦ ꯑꯗꯨꯅ ꯃꯍꯥꯎ ꯈꯪꯈꯤꯗ꯭ꯔꯦ
ꯏꯅ ꯑꯍꯟꯈꯣꯏꯅ ꯍꯥꯏꯕ ꯂꯩꯕꯅꯦ ꯍꯃꯦꯡꯅ ꯍꯃꯦꯡꯒꯤ ꯁꯥꯅ ꯈ꯭ꯋꯥꯏꯗꯒꯤ ꯍꯧꯋꯦ ꯍꯥꯃꯦꯡꯗꯣ ꯃꯁꯥꯁꯨ ꯅꯥꯟꯕꯅꯦ ꯍꯌꯦꯅꯦ
ꯑꯣ ꯍꯣꯏ ꯕ꯭ꯔꯣ ꯑꯩꯁꯨ ꯇꯦꯁ ꯇꯧꯔꯒ ꯀꯥꯟꯗ ꯈꯪꯕ ꯍꯥꯏꯗꯨꯅꯦ ꯍꯧꯖꯤꯛ ꯐꯥꯎꯒꯤꯗꯤ ꯑꯩ ꯌꯥꯝ ꯀꯟꯅ ꯃꯥꯒꯤ ꯇꯦꯁꯁꯦ ꯑꯩꯉꯣꯔꯟꯗ ꯂꯩꯇ꯭ꯔꯤ ꯕꯤꯐ ꯀꯨꯝꯕꯒꯤꯗꯤ ꯌꯥꯝ ꯇꯣꯏꯅ ꯆꯥꯕ ꯃꯤꯖꯨ ꯂꯩꯌꯦ
ꯑꯣ ꯑꯗꯨꯗꯤ ꯕ꯭ꯔꯣꯗꯤ ꯀꯩꯀꯩ ꯂꯝꯗꯥ ꯀꯣꯏꯕ ꯆꯠꯂꯨꯔꯦ
ꯑꯥ ꯎꯝ ꯕ꯭ꯔꯣ ꯑꯩ ꯌꯥꯝ ꯀꯟꯅ ꯀꯩꯁꯨ ꯆꯠꯇꯦꯗ ꯃꯅꯤꯄꯨꯔ ꯀꯩꯁꯨ ꯑꯩ ꯑꯥꯎꯠꯁꯥꯏꯠ ꯆꯠꯇ꯭ꯔꯤꯌꯦ
ꯑꯣ ꯑꯥꯎꯠꯁꯥꯏꯠ ꯇ꯭ꯔꯦꯟ ꯇꯣꯡꯉꯝꯈꯤꯔꯣꯏꯅꯦ ꯑꯗꯨꯗꯤ
ꯑꯁ ꯇꯣꯡꯗ꯭ꯔꯤ ꯇꯣꯡꯗ꯭ꯔꯤ ꯕ꯭ꯔꯣ ꯑꯥꯏ ꯑꯦꯝ ꯏꯁꯇꯤꯜ ꯌꯪ ꯑꯣꯏꯔꯤ ꯍꯥꯏꯇꯥꯔꯦ
ꯑꯗꯨꯗꯤ ꯕ꯭ꯔꯣꯁꯦ ꯁ꯭ꯀꯨꯜꯗꯤ ꯀꯥꯔꯒ ꯂꯩ ꯂꯥꯏꯔꯤꯛ ꯇꯝꯃꯒ ꯂꯩꯕ ꯃꯜꯂꯦꯗꯀꯣ
ꯑꯥ ꯂꯥꯏꯔꯤꯛꯁꯦ ꯇꯝꯗ꯭ꯔꯦ ꯕ꯭ꯔꯗꯔ ꯏꯁꯇꯗꯤ ꯂꯣꯏꯈ꯭ꯔꯦ ꯃꯃꯥꯡ ꯆꯍꯤꯗ ꯂꯣꯏꯁꯤꯟꯈ꯭ꯔꯦ
ꯃꯥꯁꯇꯔ
ꯑꯥ ꯃꯃꯥꯡ ꯆꯍꯤꯗ ꯂꯣꯏꯈ꯭ꯔꯦ
ꯑꯥꯏ ꯑꯗꯨꯗꯤ ꯃꯥꯁꯇꯔ ꯂꯣꯏꯈ꯭ꯔꯦ ꯍꯥꯏꯌꯦ ꯑꯗꯨꯒ ꯇ꯭ꯔꯦꯟ ꯇꯣꯡꯗꯕ ꯍꯥꯏꯕꯖꯤꯗꯤ ꯈꯔ ꯀꯩꯅꯣꯃ ꯇꯧꯔꯦꯗ
ꯑꯧ ꯑꯩꯒꯤ ꯐꯦꯃꯤꯂꯤꯒꯤ ꯄ꯭ꯔꯣꯕ꯭ꯂꯦꯝ ꯈꯔ ꯂꯩꯕꯀꯣ
ꯑꯣ
ꯑꯗꯨꯅ ꯑꯩꯁꯦ ꯐꯦꯃꯤꯂꯤ ꯊꯥꯗꯣꯛꯄ ꯌꯥꯗꯕ ꯑꯗꯨꯅ ꯆꯠꯂꯒꯗꯤ ꯄꯨꯂꯞ ꯆꯠꯀꯗꯧꯕ ꯑꯗꯨꯝꯕꯒꯤ ꯀꯟꯗꯤꯁꯟ ꯈꯔ ꯂꯩꯕꯀꯣ
ꯑꯗꯨ ꯆꯠꯂꯗꯤ ꯀꯔꯤ ꯀꯟꯇ꯭ꯔꯤ ꯀꯔꯤ ꯃꯐꯝꯗ ꯆꯠꯀꯗꯧꯕ
ꯑꯩꯅ ꯆꯠꯅꯤꯡꯕ ꯍꯥꯏꯔꯒꯗꯤ ꯇꯥꯃꯤꯜ ꯅꯥꯗꯨ ꯑꯃ ꯆꯠꯀꯦꯅ ꯑꯩ ꯈꯜꯂꯦ
ꯑꯩꯗꯤ ꯖꯃꯨ ꯑꯦꯟ ꯀꯥꯁꯃꯤꯔꯁꯨ ꯌꯦꯅꯤ ꯖꯃꯨ ꯑꯦꯟ ꯀꯥꯁꯃꯤꯔꯁꯨ ꯌꯦꯡꯅꯤꯡꯉꯦꯅꯦ
ꯎꯝ ꯖꯃꯨ ꯑꯦꯟ ꯀꯥꯁꯃꯤꯔꯁꯨ ꯑꯩ ꯄ꯭ꯂꯥꯟ ꯇꯧꯋꯦ ꯂꯥꯗꯥꯛꯇꯣ ꯑꯃꯨꯛꯇꯪꯗꯤ ꯌꯧꯅꯤꯡꯉꯤ ꯑꯗꯨꯒ ꯒꯣꯋꯥꯁꯨ ꯆꯠꯅꯤꯡꯉꯤ ꯇꯥꯃꯤꯜ ꯅꯥꯗꯨꯒ ꯆꯠꯅꯤꯡꯉꯤ ꯕ꯭ꯔꯣ ꯑꯇꯩꯗꯤ ꯌꯥꯝ ꯀꯟꯅ ꯏꯟꯇ꯭ꯔꯦꯁ ꯂꯩꯇꯦ ꯑꯗꯨꯒ ꯏꯟꯇꯔꯅꯦꯁꯅꯦꯜ ꯀꯟꯇ꯭ꯔꯤꯗ ꯍꯥꯏꯔꯒꯗꯤ ꯁ꯭ꯋꯤꯖꯔꯂꯦꯟꯒꯨꯝꯕ ꯆꯠꯅꯤꯡꯉꯦ ꯏꯟꯗꯣꯅꯦꯁ ꯅꯌꯥꯒꯨꯝꯕ ꯑꯗꯨꯨꯝꯕ ꯄ꯭ꯂꯥꯟ ꯇꯧꯋꯦ
ꯑꯩꯗꯤ ꯑꯩ ꯑꯇꯩꯕꯨꯗꯤ ꯌꯥꯝ ꯀꯟꯅ ꯈꯟꯕꯗꯤ ꯑꯣꯏꯗꯦ ꯑꯗꯨꯕꯨ ꯖꯃꯨ ꯑꯦꯟ ꯀꯥꯁꯃꯤꯔꯗꯤ ꯆꯠꯅꯤꯡꯉꯤꯅꯤ ꯑꯩꯗꯤ ꯃꯣꯏꯒꯤ ꯃꯣꯏꯒꯤ ꯃꯣꯏꯒꯤ ꯂꯝꯁꯦ ꯀꯩꯅꯣ ꯑꯁꯅꯧ ꯍꯥꯏꯕꯗꯨ ꯎꯟ ꯌꯥꯝ ꯇꯥꯌꯦ ꯍꯥꯏꯕꯒꯨꯝ ꯇꯥꯌꯦꯅꯦ ꯆꯨꯝꯕ꯭ꯔ ꯆꯨꯝꯕ꯭ꯔꯀꯣ
ꯑꯥꯎ ꯆꯨꯝꯃꯦ ꯃꯣꯏꯁꯦ ꯍꯤꯃꯥꯂꯌꯥ ꯀꯩꯅꯣꯒꯤ ꯃꯅꯨꯡꯗ ꯂꯩꯕ ꯖꯒꯥ ꯖꯒꯥꯅꯤꯅ ꯃꯣꯏꯁꯦ ꯇꯥꯅꯤ ꯍꯤꯃꯥꯂꯌꯥꯒꯤ ꯃꯅꯨꯡ ꯃꯔꯨ ꯑꯣꯏꯕꯅ ꯖꯃꯨ ꯀꯥꯁꯃꯤꯔ ꯇꯥꯒꯅꯤ ꯍꯤꯃꯥꯆꯜ ꯇꯥꯒꯅꯤ ꯁ꯭ꯋꯥꯏꯁꯦ ꯑꯗꯨꯝ ꯀꯩꯅꯣ ꯂꯩꯒꯅꯤ ꯎꯟ ꯅꯨꯡ ꯈꯔ ꯑꯗꯨꯝ ꯇꯥꯒꯅꯤ ꯍꯥꯏ ꯍꯥꯏꯇꯥꯔꯅꯦꯀꯣ ꯗꯥꯔꯖꯂꯤꯡ ꯁꯤꯀꯤꯝ ꯃꯁꯣꯝ ꯅꯥꯀꯟꯖꯦ ꯍꯥꯏꯗꯤ ꯍꯤꯃꯥꯂꯌꯥꯒ ꯅꯛꯅꯕ ꯀꯩꯅꯣ ꯍꯥꯏꯇꯥꯔꯦꯅꯦꯀꯣ
ꯍꯣꯏ ꯃꯣꯏꯒꯤ ꯃꯣꯏ ꯀꯩꯅꯣ ꯃꯣꯏ ꯂꯝꯁꯦ ꯑꯩꯈꯣꯏꯒꯤ ꯁꯤ ꯃꯅꯤꯄꯨꯔꯒꯨꯝꯅ ꯃꯥꯅ ꯁꯥꯕ ꯗꯦꯜꯂꯤ ꯍꯤꯂꯤꯒꯨꯝꯕ ꯑꯣꯏꯕ꯭ꯔꯥ ꯀꯃꯥꯏꯅꯠ ꯇꯕꯤꯗ ꯄꯨꯔꯥ ꯄ꯭ꯂꯦꯟ ꯑꯣꯏꯕ꯭ꯔꯥ ꯑꯗꯨꯒꯨꯝꯕꯁꯨ ꯌꯦꯡꯅꯤꯡꯉꯦꯅꯦ
ꯎꯝ ꯀꯩꯅꯣꯃꯛꯇꯤ ꯑꯣꯏꯗꯦ ꯕ꯭ꯔꯗꯔ ꯃꯣꯏꯁꯦ ꯍꯤꯃꯥꯂꯌꯥ ꯅꯛꯅꯕꯅꯤꯅ ꯌꯥꯝꯅ ꯀꯟꯅꯁꯨ ꯄ꯭ꯂꯦꯟꯒꯤ ꯖꯒꯥꯁꯨ ꯌꯥꯝ ꯀꯟꯅ ꯂꯩꯇꯕ ꯃꯥꯜꯂꯦ ꯑꯗꯨꯝ ꯏꯁ꯭ꯂꯣꯞ ꯂꯩꯕ ꯖꯒꯥ ꯃꯥꯜꯂꯤ ꯀꯣ
ꯍꯣꯏ ꯍꯣꯏ ꯑꯗꯨ ꯑꯩꯈꯣꯏꯒꯤꯒꯨꯝꯅ ꯐꯣꯔꯦꯁ ꯁꯨꯝꯕꯨꯗꯤ ꯑꯗꯨꯝ ꯗꯤꯞ ꯐꯣꯔꯦꯁꯅꯤꯅ ꯑꯗꯨꯝ ꯃꯜꯂꯦꯗ ꯃꯣꯏꯒꯤ ꯂꯥꯟꯁꯦ ꯅꯗ꯭ꯔꯣ꯫
ꯑ ꯃꯣꯏꯁꯨ ꯑꯗꯨꯝ ꯍꯣꯏ ꯗꯦꯟꯁ ꯐꯣꯔꯦꯁ ꯑꯣꯏ ꯍꯥꯏꯇꯥꯔꯦ ꯕ꯭ꯔꯣ ꯑꯗꯨꯝ ꯍꯥꯏꯗꯤ ꯀꯩꯅꯣꯒ ꯅꯛꯅꯕꯅꯤꯅꯀꯣ ꯍꯤꯜ ꯍꯤ ꯍꯤꯃꯥꯂꯌꯥꯟ ꯔꯦꯟꯖꯦꯁꯀ ꯅꯛꯅꯕꯅꯤꯅꯅꯦꯀꯣ꯫
ꯑꯣ꯫
ꯗꫭ ꯑꯗꯨꯝ ꯃꯣꯏꯁꯨ ꯑꯗꯨꯝ ꯗꯦꯟꯁ ꯑꯣꯏ ꯍꯥꯏꯇꯥꯔꯦ ꯐꯣꯔꯦꯁꯁꯦ ꯑꯗꯨꯝ ꯍꯥꯏꯗꯤ ꯑꯗꯨꯝ ꯕ꯭ꯔꫭꯅ ꯁꯦꯟ ꯈꯪꯉꯝꯒꯅꯤ ꯍꯦꯃꯥꯂꯤꯌꯥꯁꯦ ꯑꯩꯈꯣꯏꯒꯤ ꯃꯥꯎꯟꯇꯦꯟ ꯀꯩꯅꯣꯅꯤꯗꯅꯀꯣ꯫ ꯃꯥꯒ ꯑ ꯃꯣꯏꯒ ꯅꯛꯅꯕ ꯑꯣꯏꯕꯅꯤꯅ ꯑꯗꯨꯝ ꯂꯣꯏꯅ ꯀꯩꯅꯣ ꯇꯧꯋꯦ ꯍꯥꯏꯇꯥꯔꯦꯗꯤ ꯀꯩꯅꯣꯁꯨ ꯌꯦꯡꯕꯤꯌꯨꯅꯦ ꯕ꯭ꯔꯣ ꯁꯤ ꯀꯤꯝꯁꯨ ꯑꯗꯨꯝ ꯀꯩꯅꯣ ꯅꯥꯏꯗꯅꯀꯣ ꯄ꯭ꯂꯦꯟꯒꯤ ꯖꯒꯥ ꯌꯥꯝ ꯀꯟ ꯂꯩꯇꯦꯗꯅꯀꯣ꯫
ꯍꯣꯏ꯫
ꯑꯥ ꯗꯨꯃꯥꯏꯅ ꯑꯣꯏꯕꯅꯦ ꯕ꯭ꯔꯣ꯫
ꯑꯩꯗꯤ ꯀꯩꯅꯣ ꯑ ꯁꯤꯜ ꯑꯒꯔꯇꯥꯂꯥꯗꯣ
ꯑꯥ꯫
ꯇ꯭ꯔꯤꯄꯨꯔꯥꯗꯣ
ꯑꯥ꯫
ꯇ꯭ꯔꯤꯄꯨꯔꯥꯗ ꯑꯩ ꯅꯍꯥꯟ ꯆꯠꯂꯦꯕꯀꯣ꯫
ꯑꯥ꯫
ꯑꯉꯛꯄ ꯑꯃ ꯂꯩꯌꯦ ꯕ꯭ꯔꯣ ꯑꯩ ꯍꯥꯏꯌꯣ ꯍꯥꯏ ꯍꯥꯏꯕꯤꯌꯣꯔꯥ꯫
ꯌꯥꯏꯌꯦ-ꯌꯥꯏꯌꯦ ꯁꯦꯌꯔ ꯇꯧꯔꯛꯑꯣ ꯀꯩꯗꯧꯔꯒꯦ ꯕ꯭ꯔꯣ꯫
ꯍꯣꯏ ꯃꯣꯏꯗ ꯑꯔ ꯃꯣꯏꯒꯤ ꯂꯝꯗꯣꯀꯣ
ꯑꯥ꯫
ꯅꯨꯡ ꯍꯥꯏꯕ ꯑꯃꯥꯇ ꯂꯩꯇꯦ꯫
ꯑꯣ ꯏꯁ꯭ꯅꯣ ꯀꯣꯕꯔ ꯇꯧꯔꯤꯔꯣ ꯂꯣꯏꯅ꯫
ꯅꯇꯦ ꯍꯥꯏꯕꯗꯤ ꯃꯣꯏꯒꯤ ꯂꯝꯗꯣ ꯁꯤ ꯅꯨꯡ ꯅꯨꯡ ꯍꯥꯏꯕꯗꯤ ꯈꯪꯅꯅꯤꯅ ꯏꯁ꯭ꯇꯣꯟꯗꯣ
ꯑꯥ꯫
ꯁ꯭ꯇꯣꯟꯗꯣ ꯑꯃꯥꯐꯧꯁꯨ ꯂꯩꯇꯦꯕꯀꯣ꯫
ꯑꫭꯑ꯫
ꯑꯗꯨꯒ ꯁꯤꯒꯤ ꯂꯩꯉꯣꯏ ꯂꯩꯉꯣꯏꯗꯨ ꯈꯪꯔꯝꯅꯤꯅꯀꯣ꯫
ꯑ ꯈꯪꯉꯦ꯫
ꯂꯦꯉꯣꯏꯒꯤ ꯂꯦꯉꯣꯏꯒꯤ ꯇꯥꯏꯞꯇ ꯃꯣꯏꯒꯤ ꯂꯩꯕꯥꯛꯗꯣ ꯑꯗꯨꯃꯥꯏꯅ ꯇꯧꯔꯒ ꯃꫭ ꯅꯨꯡ ꯂꯩꯇꯦꯕ ꯃꯣꯏꯒꯤ ꯂꯥꯝꯗꯣ꯫
ꯑꯥ꯫
ꯑꯗꯨꯒ ꯎ ꯃꯣꯔꯣꯛꯇꯣ ꯐꯪꯗꯦꯕ꯫
ꯑꯥ꯫
ꯑꯗꯨꯒꯤ ꯑꯩ ꯉ ꯑꯩ ꯎꯔꯒ ꯉꯛꯈ꯭ꯔꯕꯅꯤꯍꯦ꯫
ꯑꯣ ꯕ꯭ꯔꯣ ꯃꯥꯒꯤ ꯀꯩꯅꯣꯒꯤ ꯃꯐꯝꯗꯨꯗꯁꯨ ꯑꯣꯏꯔꯝꯒꯅꯤ ꯃꯥꯒꯤ ꯂꯝꯗꯨꯒꯤ ꯑꯣꯏꯕ ꯋꯦꯗꯔ ꯀꯟꯗꯤꯁꯟ ꯃꯥꯒꯤ ꯂꯦꯟꯐꯣꯔꯝ ꯀꯩꯀꯥ ꯂꯩꯔꯤꯕ ꯃꯌꯥꯝꯗꯣ꯫ ꯑ ꯑꯗꯨꯅꯁꯨ ꯑꯣꯏꯔꯝꯒꯅꯤ ꯍꯥꯏꯕ ꯈꯜꯂꯦ ꯍꯥꯏꯗꯤ ꯁꯤꯀꯤꯝ ꯍꯥꯏꯁꯤꯁꯨ ꯀꯩꯅꯣꯒ ꯅꯛꯅꯩꯗꯅ꯫ ꯈꯣꯏ ꯍꯤꯃꯥꯂꯌꯥ ꯔꯦꯟꯖꯦꯁꯀꯤ ꯃꯅꯨꯡ ꯆꯜꯂꯤꯗꯅꯀꯣ꯫
ꯍꯣꯏ꯫
ꯑꯗꯨꯝꯕ ꯈꯔ ꯑꯗꯨꯝ ꯃꯣꯏꯒꯤ ꯑꯣꯏꯕ ꯀꯩꯅꯣ ꯈꯔ ꯂꯩꯔꯝꯒꯅꯤꯕ꯭ꯔꯣ ꯍꯥꯏꯗꯤ ꯑꯗꯨꯝ ꯈꯣꯏꯒꯤ ꯃꯅꯤꯄꯨꯔꯒꯤ ꯀꯩꯅꯣꯁꯤꯒꯗꯤ ꯈꯔ ꯈꯦꯠꯅꯔꯒꯅꯤꯕꯀꯣ ꯑꯇꯣꯞꯄ ꯏꯁ꯭ꯇꯦꯠꯀ ꯑꯣꯏꯔꯁꯨ ꯃꯣꯏꯒꯤ ꯈꯔ ꯂꯥꯞꯅꯅ ꯂꯩꯕ ꯏꯁꯇꯦꯠꯁꯤ ꯁꯤꯡꯁꯤꯒ ꯍꯥꯏꯇꯥꯔꯦꯅꯦꯀꯣ꯫
ꯎꯝ꯫
ꯀꯟꯅ ꯑꯗꯨꯝꯕꯒꯤ ꯑꯣꯏꯅ ꯑꯣꯏꯔꯝꯕꯁꯨ ꯌꯥꯏ ꯕ꯭ꯔꯣ꯫
ꯉꯥꯛꯑꯦꯅꯦ ꯑꯩꯗꯤ ꯑ ꯑꯁꯨꯃꯥꯏꯅ ꯗꯨꯃꯥꯏꯅ ꯇꯧꯔꯝꯅꯤ ꯍꯥꯏꯅ ꯋꯥꯈꯟꯗꯨ ꯈꯟꯂꯨꯗꯨꯕ ꯑꯗꯨ ꯃꯣꯏꯒꯤ ꯂꯝꯗꯨ ꯑꯗꯨ ꯔꯕꯔꯗꯨ ꯍꯥꯡꯉꯝꯅꯤꯅꯀꯣ꯫
ꯑꯥ꯫
ꯔꯥꯕ꯭ꯔ ꯔꯕ꯭ꯔ ꯈꯛꯇ ꯊꯥꯏꯌꯦꯗ ꯃꯣꯏꯒꯤ ꯂꯝꯗꯨꯗꯤ ꯃꯣꯏꯗꯤ ꯑꯗꯨꯅ ꯃꯦꯟ ꯏꯟꯀꯝꯁꯨ ꯑꯣꯏꯕ ꯃꯥꯜꯂꯦ ꯃꯣꯏ ꯑꯁꯤ ꯇ꯭ꯔꯤꯄꯨꯔꯥ ꯑꯒꯔꯇꯂꯥ ꯃꯣꯏꯒꯤꯗꯨꯗꯤꯀꯣ꯫
ꯑꯥ ꯑꯣꯏꯔꯝꯒꯅꯤ ꯃꯣꯏꯒꯤ ꯀꯩꯅꯣꯗꯨꯒꯤ ꯆꯥꯅꯕ
ꯍꯣꯏ ꯑꯩꯈꯣꯏ ꯁꯤꯁꯨ ꯑꯁ꯭ꯋꯥꯏꯗꯗꯤ ꯏꯟꯁꯥꯡ ꯅꯥꯄꯤꯒꯨꯝꯕ ꯊꯥꯔꯒ ꯌꯣꯟꯕ ꯑꯗꯨꯒꯨꯝꯕꯅꯁꯨ ꯃꯦꯟ ꯏꯟꯀꯝꯁꯨ ꯑꯣꯏꯌꯦꯅꯥ꯫
ꯑꯥ꯫
ꯃꯤꯗꯜ ꯃꯤꯗꯜ ꯀ꯭ꯂꯥꯁꯀꯤꯗꯤꯀꯣ꯫
ꯑꯥ꯫
ꯑꯗꯨꯕꯨ ꯁꯤ ꯃꯣꯏꯒꯤꯗꯤ ꯔꯥꯕ꯭ꯔꯅꯦ ꯃꯦꯟ ꯃꯦꯟ ꯑꯣꯏ ꯑꫭꯏꯔꯝꯃꯦꯅꯦ ꯃꯣꯏ ꯃꯣꯏꯒꯤ ꯏꯟꯀꯝꯗꯣ꯫
ꯑꯣ ꯑꯣꯏꯔꯝꯒ ꯑꫭꯏꯔꯝꯒꯅꯤ ꯑꯣꯏꯔꯝꯒꯅꯤ ꯃꯈꯣꯏꯗꯗꯤ ꯚꯦꯖꯤꯇꯦꯕꯜꯒꯤ ꯐ꯭ꯔꯨꯏꯠꯁ ꯅꯨꯡ ꯊꯥꯕꯗꯣ ꯈꯨꯗꯣꯡꯆꯥꯥꯗꯕ ꯂꯩꯔꯝꯒꯅꯤꯕ꯫
ꯍꯣꯏ ꯑꯗꯨꯒ ꯃꯣꯏꯅ ꯌꯨ ꯃꯣꯏꯅ ꯁꯦꯝꯃꯒ ꯊꯛꯄꯗꯨꯀꯣ꯫ ꯑꯗꯣ ꯑꯃ ꯂꯩꯌꯦ ꯕ꯭ꯔꯣ ꯍꯥꯏ ꯍꯥꯏꯕꯤꯑꯣꯔꯥ꯫
ꯍꯥꯏꯌꯣ-ꯍꯥꯏꯌꯣ ꯇꯥꯏꯌꯦ ꯑꯗꯨꯝ ꯍꯥꯏꯔꯛꯎ ꯕ꯭ꯔꯣꯅ ꯍꯥꯏꯅꯤꯡꯕ ꯑꯗꯨꯝ ꯁꯦꯌꯔ ꯇꯧꯔꯛꯑꯣ ꯀꯩꯗꯧ
ꯃꯣꯏꯗꯣ ꯑ ꯍꯨꯏꯁꯨ ꯆꯥꯗꯦꯕ꯫
ꯑꯣ ꯃꯣꯏꯒꯤ ꯀꯩꯅꯣꯁꯦ ꯀꯩꯅꯣꯗꯨꯒꯤ ꯃꯐꯝꯗꯨꯒꯤ ꯑꯣꯏꯅ꯫
ꯍꯣꯏ ꯍꯥꯏꯕꯗꯤ ꯃꯣꯏ ꯍꯨꯏ ꯃꯣꯏ ꯍꯨꯏ ꯍꯨꯏꯗꯣ ꯆꯥꯗꯦ ꯑꯗꯨꯝ ꯌꯣꯛꯗꯤ ꯌꯣꯛꯑꯦ꯫ ꯌꯨꯝꯗꯗꯤ ꯑꯗꯨꯝ ꯊꯝꯗꯤ ꯊꯝꯃꯦ ꯑꯗꯨꯕꯨ ꯑꯗꯨꯝ ꯆꯧꯕꯨ ꯆꯧꯈꯠꯂꯗꯤ ꯑꯗꯨꯝ ꯃꯤꯗ ꯆꯥꯕ ꯃꯤꯈꯣꯏꯒꯨꯝ ꯑꯩꯈꯣꯏ ꯃꯅꯤꯄꯨꯔ ꯍꯣꯏꯗꯒꯤ ꯂꯥꯛꯄ ꯃꯤꯈꯣꯏ ꯃꯤꯖꯣꯔꯥꯝ ꯑꯗꯨꯒꯨꯝꯕ ꯃꯤꯕꯨꯗ ꯂꯥꯛꯄ ꯍꯣꯏꯕꯨ ꯑꯗꯨꯝ ꯄꯤꯖꯌꯦꯕꯀꯣ꯫
ꯑꯥ꯫
ꯑꯗꯨ ꯃꯣꯏ ꯍꯨꯏ ꯁꯥꯁꯨ ꯆꯥ ꯆꯥꯔꯝꯗ꯭ꯔꯦꯅꯦ꯫
ꯑꯣ ꯃꯈꯣꯏꯒꯤ ꯀꯩꯅꯣ ꯑꯣꯏꯔꯝꯃꯅꯤ ꯂꯝꯗꯨꯒꯤ